ꯑ
ꯍꯜꯂꯣ
ꯇꯥꯕ꯭ꯔꯣ
ꯇꯥꯏꯌꯦ
ꯐꯥꯏꯅꯦꯜꯂꯤ ꯅꯪꯗꯤ ꯅꯨꯄꯤꯅ ꯍꯥꯏꯕ ꯅꯪꯗꯤ ꯅ ꯑꯣꯖꯥ ꯅꯪ ꯉꯁꯤ ꯌꯦꯞ ꯇꯧꯍꯜꯂꯗꯣ
ꯎ
ꯅꯪꯁꯨ ꯈꯔ ꯉꯥꯡꯕ ꯌꯥꯗꯕ꯭ꯔꯣ ꯐꯨꯅꯤ ꯃꯥ ꯆꯥꯛ ꯆꯥꯗꯕꯅꯦꯀꯣ ꯅꯨꯃꯤꯗꯥꯡ ꯆꯥꯛ ꯆꯥꯗꯕꯤꯗꯅꯦ ꯑꯩꯅ ꯊꯝꯗꯣꯏꯁꯦ ꯆꯥꯛ ꯄꯤꯖꯦꯗꯃꯤ ꯑꯗꯨꯗ ꯅꯪꯅ ꯆꯥꯛ ꯈꯔ ꯆꯥꯕ ꯅꯪꯅ ꯈꯔ ꯉꯥꯡꯗ꯭ꯔꯒ ꯉꯁꯥꯏꯗꯒꯤ ꯇꯥꯕꯅꯦ
ꯑꯩ ꯑꯩ ꯉꯥꯡꯅꯤꯉꯥꯏꯗꯣ ꯀꯔꯤ ꯍꯥꯏꯗ꯭ꯔꯥ ꯏꯟꯇ꯭ꯔꯣ ꯑꯋꯥꯖ ꯀꯣꯏꯁꯤ ꯑꯗꯨ ꯇꯥꯎꯅꯤꯅ ꯑꯗꯨꯗꯨꯒꯤ
ꯃꯥꯁꯨ ꯏꯟꯗ꯭ꯔꯣꯋꯥꯅꯤꯅ ꯅꯕꯥꯅꯤ ꯆꯞ ꯃꯥꯟꯌꯦ ꯑꯗꯨꯒ ꯀꯔꯤ ꯑꯃꯅ ꯍꯦꯟꯅ ꯉꯥꯡꯕꯤꯈ꯭ꯔꯦ
ꯑ
ꯍꯣꯏꯗ ꯏꯟꯇ꯭ꯔꯣꯕꯠ ꯃꯁꯦꯟ ꯄꯨꯜꯂꯗꯤ ꯑꯃꯅꯗꯤ ꯑꯗꯨꯝ ꯉꯥꯡꯔꯛꯑꯅꯤ
ꯑ ꯉꯥꯟ ꯂ ꯎꯝ ꯀꯨꯏꯅ ꯂꯣꯏꯅꯔꯒꯗꯤ ꯑꯗꯨꯝ ꯉꯥꯡꯅꯔꯛꯀꯅꯤꯅ ꯑꯩꯁꯨ ꯑꯗꯨꯝ
ꯉꯁꯥꯏꯗꯣ ꯀꯩꯗ ꯌꯧꯎꯈ꯭ꯔꯕ꯭ꯔꯥꯕꯅꯤꯁꯦ ꯀꯔꯤꯟ ꯍꯥꯎꯕꯅꯤ ꯅꯦꯍꯦ
ꯎꯝ
ꯑꯗ꯭ꯔꯣꯅꯤ ꯁꯤ ꯑꯗꯨꯒ ꯑꯗꯨꯝ ꯅꯨꯄꯥ ꯑꯃꯈꯛ ꯐꯪꯖꯔꯛꯗꯤꯀꯣ ꯑꯗꯨ ꯑꯗꯨꯒꯨꯝꯕ ꯅꯨꯄꯥ ꯑꯃꯈꯛ ꯐꯪꯖꯔꯗꯤꯀꯣ ꯌꯥꯔꯦ
ꯁꯦꯝꯕꯤꯌꯨꯔꯥ
ꯌꯥꯔꯦ ꯅꯪꯅ ꯁꯦꯝꯕꯗꯤ ꯅꯉꯣꯟꯗ ꯄꯥꯝꯕ ꯉꯛꯇ ꯀꯔꯤ ꯇꯧꯅꯉꯥꯏꯔ
ꯌꯥꯔꯦ ꯑꯩꯅ ꯄꯥꯝ
ꯅꯪꯅ ꯄꯥꯝꯗ꯭ꯔꯁꯨ ꯃꯤꯗꯨꯅꯗꯤ ꯄꯥꯝꯅꯀꯣ
ꯎꯝ ꯑꯁ ꯑꯩ ꯇꯜꯂ ꯂꯩꯔꯦ ꯑꯩ ꯄ꯭ꯔꯦꯛꯇꯤꯀꯦꯜ ꯊꯣꯛꯅꯤꯡꯉ
ꯑꯣ ꯄ꯭ꯔꯤꯇꯤꯀ ꯁꯔꯗꯤ ꯃꯥꯁꯨ ꯌꯥꯎꯅꯤꯀꯣ
ꯑꯣ ꯁꯆꯅꯤ
ꯏꯁ ꯃ ꯃ ꯁ ꯈꯨꯖꯩ ꯀꯔꯤꯔꯣ
ꯑꯦ ꯄ ꯀꯣꯏꯅꯤꯡꯗ꯭ꯔꯦ ꯏꯊꯥꯗ ꯂꯩꯅꯤꯡꯗ꯭ꯔꯦ
ꯎꯝ ꯑꯩꯁꯨ ꯀꯣ ꯍꯧꯔꯛꯄ ꯀꯥꯟꯗꯗꯤ ꯑꯗꯨꯃꯥꯏꯅꯅꯤ ꯑꯗꯨꯒ ꯊꯥ ꯇꯔꯨꯛ ꯌꯧꯔꯛꯑꯄ ꯀꯥꯟꯗꯗꯤ ꯁꯨꯃꯥꯏꯅꯅꯤ ꯇꯥꯔꯤꯁꯦ
ꯑꯗꯨ ꯍꯧꯖꯤ
ꯍꯥꯏꯗꯅ ꯑꯩꯗꯤ ꯐꯖꯕꯅꯤꯅ ꯑꯗꯨꯝ ꯀꯣꯟꯅꯁꯨ ꯑꯗꯨꯝ ꯂꯥꯛꯀꯅꯤꯗ
ꯐꯖꯕ ꯀꯥꯏꯅ ꯐꯖꯕ꯭ꯔꯥ
ꯌꯥꯔꯦ ꯌꯥꯔꯦ ꯃꯤꯠ ꯑꯗꯨ ꯑꯗꯨꯒꯤ ꯅꯠꯇ꯭ꯔꯣ ꯇꯧꯅꯔꯤ ꯃꯌꯥꯝꯁꯦ
ꯌꯥꯔ ꯌꯥꯔ
ꯇꯣꯛ ꯀꯣꯏꯕ ꯇꯣꯛꯇꯕꯤꯗ ꯇꯨꯃꯤꯟꯅ ꯑꯗꯨꯝ ꯑꯃꯃꯝ ꯀꯨꯏꯗ꯭ꯔꯁꯨ ꯑꯗꯨꯝ ꯀꯣꯏꯌꯣ ꯀꯣꯏꯣ ꯑꯗꯨꯝ ꯀꯣꯏꯔꯛ ꯑꯣꯏꯔꯒ ꯀꯣꯟꯅ ꯑꯐꯕꯗꯣ ꯊꯤꯕ ꯐꯪꯒꯗꯧꯔꯤꯕꯅꯦ ꯀꯣꯏ ꯁꯨꯡꯀꯣꯏ ꯀꯣꯏꯗꯕꯤꯗ ꯑꯐꯕ ꯂꯥꯛꯀꯅꯤ ꯍꯥꯏꯕꯗꯤ ꯂꯩꯇꯦ ꯅꯪꯁꯨ ꯅꯪ ꯇꯂꯦ ꯍꯥꯏꯕꯁꯨꯥꯎ ꯀꯣꯟꯅ ꯅꯪꯒꯤ ꯅꯅꯥꯎ ꯅꯨꯄꯥ ꯑꯅꯤ ꯑꯅꯦꯒꯤ ꯅꯨꯄꯤꯗꯨꯅ ꯅꯪꯕꯨ ꯂꯨꯅ ꯇꯧꯒꯅꯤ ꯈꯜꯂꯤꯔꯣ
ꯌꯨꯝ ꯌꯨꯝꯐꯝ ꯑꯃ ꯂꯩꯔ ꯂꯣꯏꯔꯔ ꯀꯩꯅꯣ ꯃꯣꯏ ꯂꯥꯛꯇ꯭ꯔꯤꯉꯥꯟꯗ ꯂꯩꯔ ꯂꯩꯔꯒ ꯊꯝꯒꯅꯤ ꯅ ꯂ ꯄꯨꯔꯒ ꯃꯣꯏꯒꯤ ꯄꯁꯛ ꯀꯩ ꯀꯩ ꯇꯦꯛ ꯂꯧꯔꯒ ꯌꯨꯝ ꯁꯥꯔꯤꯅꯨ
ꯎꯝ ꯍꯥꯏꯌꯨ ꯍꯥꯏꯌꯨ ꯍꯥꯏꯌꯨ ꯅ ꯌꯥꯗꯤ ꯍꯤꯒꯗꯤꯒꯜꯂ ꯑꯗꯨ ꯀꯣꯟꯅꯗꯤ ꯁꯅ
ꯌꯥꯗꯗꯤ ꯌꯥꯗꯗꯤꯩꯅꯣ
ꯂꯥꯛꯄꯤꯌꯣ ꯍꯥꯏꯗꯦ ꯋꯥ ꯑꯩꯁꯤꯂꯦ ꯑꯩꯁꯨ ꯑꯩꯒꯤ ꯑꯩꯁꯨ ꯑꯐꯕ ꯑꯃ ꯊꯤꯗꯣꯔꯤꯅꯦ ꯀꯔꯤꯒꯤ ꯏꯆꯥ ꯀꯁꯤ ꯏꯆꯆꯥ ꯅꯉꯣꯟꯗ ꯄꯤꯒꯗꯕ ꯃꯥꯟꯕ
ꯅ ꯗꯅ ꯅꯎ ꯂꯅꯉꯥꯏꯒꯤ
ꯌꯥꯔꯣꯏ ꯑꯩꯗꯤ ꯁꯨꯡꯌꯥ ꯌꯥꯔꯣꯏ
ꯂ ꯂꯩꯇꯦꯁ ꯑ ꯂꯩꯌꯦ ꯃꯤ ꯑꯗꯨ ꯆ ꯂꯣꯏ ꯀꯩ
ꯑ ꯅꯪꯒꯤ ꯍꯥꯏꯕ ꯁꯥꯔꯤ ꯅꯪ ꯄꯥꯜꯂꯣꯏ ꯍꯥꯏꯔꯒ ꯄꯥꯟꯗꯕ ꯁꯥꯔꯒ ꯀꯣꯟꯅꯦꯡ ꯕ ꯒꯤ ꯀꯩꯅꯣ ꯇꯧꯕ ꯀꯥꯟꯗꯗꯤ ꯎ ꯑꯁꯦꯡꯕ ꯂꯥꯛꯄ ꯀꯥꯟꯗꯗꯤ ꯅꯪ ꯑꯁ ꯇꯣꯉꯥꯟꯅ ꯇꯥꯕꯒꯤ ꯐꯤꯂꯤꯡ ꯂꯥꯛꯀꯗꯕꯗꯤ ꯈꯪꯗ꯭ꯔꯤꯌꯦ
ꯑ ꯂꯥꯛꯁꯨ ꯅ ꯄ ꯀꯣꯏ ꯀꯣꯔ ꯂꯣꯏꯔꯦ ꯀꯩꯅꯩꯅꯣ
ꯍꯥꯏꯖꯤꯟꯅꯔꯤꯕ ꯑꯅꯤꯡ ꯗꯨꯝꯕ
ꯍꯣꯏ ꯑꯗꯨꯗꯤ ꯂꯨ ꯂꯨ ꯂꯦꯕꯦꯜꯗꯤ ꯑꯗꯨꯝ ꯃꯥꯟꯅꯕꯅꯤꯅꯀꯣ
ꯎꯝ ꯃ
ꯍꯣꯏ ꯑꯗꯨꯝ ꯌꯥꯅ ꯌꯥꯅꯕ ꯍꯤꯡꯃꯤꯟꯅꯔꯦ
ꯈꯪꯗꯦꯗ ꯎꯝ ꯌꯥꯅꯤ ꯌꯥꯅꯕꯗꯤ
ꯇꯧꯖ ꯁꯥꯔꯤꯌꯦ ꯅꯪ ꯎꯝ
ꯇꯂꯦꯗ
ꯑꯁꯦꯡꯕ ꯍꯧꯖꯤꯛꯀꯤ ꯔꯣꯅꯦꯃꯦꯦꯁꯤꯁꯀꯤ ꯍꯥꯏꯕ ꯅꯨꯄꯥꯗꯨꯒꯤ ꯑꯗꯨꯃꯥꯏꯅ ꯑꯃ ꯂꯥꯛꯔꯗꯤ ꯑꯩꯗꯤ ꯁꯨꯡꯊꯥ ꯊꯥꯗꯧꯔꯔꯣ ꯃꯥꯗꯤ ꯁꯥꯊꯤꯁꯨ ꯁꯥꯊꯤꯌꯦ ꯁꯥꯊꯤꯕꯒꯤ ꯃꯊꯛꯇ ꯑꯃꯨꯛꯀ ꯌꯥꯝꯅꯁꯨ ꯅꯨꯡꯁꯤꯕꯤꯌꯦ ꯑꯣ ꯂꯨꯅꯁꯨ ꯇꯧꯕꯤꯌꯦ ꯑꯣ ꯑꯃꯨꯛꯀ ꯁꯥꯎꯔꯁꯨ ꯑꯇꯣꯞꯄꯗ ꯁꯥꯎꯔꯁꯨ ꯑꯩꯈꯣꯏꯗꯗꯤ ꯁꯥꯎꯕ ꯉꯝꯗꯦ ꯑ ꯑꯩꯈꯣꯏꯗꯗꯤ ꯀꯥꯏꯅ ꯅꯨꯄꯤꯗꯨꯗ ꯍꯥꯏꯕꯣ ꯑ ꯈꯣꯏꯗ ꯅꯁꯦ ꯕꯤꯗꯨꯗ ꯁꯥꯎꯕ ꯉꯝꯗꯦ ꯍꯥꯏꯕ ꯑꯗꯨꯃꯥꯏꯅ ꯇꯧꯔꯗꯤ ꯑꯩꯈꯣꯏꯕꯨꯁꯨ ꯑꯗꯨꯃꯥꯏꯅ ꯇꯧꯕꯤꯔꯗꯤ ꯅꯨꯡꯉꯥꯏꯒꯅꯤ ꯍꯥꯏ
ꯑꯗꯨꯗꯤ ꯇꯦꯛ ꯊꯪꯕꯗꯣ
ꯎꯝ ꯁꯤꯁ ꯅꯪ ꯍꯥꯟ ꯅꯪ ꯅꯍꯥꯟ ꯅꯨꯄꯥꯗꯨꯁꯨ ꯍꯜꯂꯤꯗꯨꯗꯤ ꯅꯪꯅ ꯅꯨꯡꯁꯤꯕꯤꯗ꯭ꯔ ꯅꯪ ꯅꯝꯀ ꯅꯨꯄꯥꯗꯣ
ꯑꯠ
ꯑ ꯑ ꯑ ꯑꯗꯨꯗꯤ ꯅꯪ ꯊꯥꯖꯕ ꯅꯠꯇ꯭ꯔꯣ ꯅꯪꯅ ꯑꯗꯨ ꯃꯤꯉꯣꯟꯗ ꯊꯥꯗ꯭ꯔꯕꯅꯤꯅ ꯅꯪꯅ ꯄꯥꯝꯕ ꯅꯪꯅ ꯈꯔ ꯁꯤ ꯑꯣꯏꯔꯦ ꯍꯥꯏꯕ ꯃꯤꯗꯨꯅꯁꯨ ꯑꯃꯨꯛꯀ ꯁꯥꯗ꯭ꯔꯤꯕ ꯚꯦꯟꯁꯅꯦ ꯈꯪꯕ ꯑꯗꯨ ꯀꯔꯃꯥ ꯀꯧꯋꯦ ꯈꯪꯕ꯭ꯔꯥ
ꯑꯗ ꯑꯩꯅ ꯄꯥꯝꯅꯕꯒꯤ ꯋꯥꯁ
ꯌꯥꯔꯦ ꯑꯗꯨꯝ ꯇꯧꯔ ꯂꯩ ꯑꯗꯨꯗꯤ ꯍꯣꯞꯇꯣ ꯄꯤꯔꯅꯨꯅ ꯍꯣꯞꯁꯨ ꯄꯤꯕ ꯍꯣꯞꯄꯤꯕꯅ ꯍꯦꯟꯅ ꯆꯃꯦꯂ
ꯀꯗꯤ ꯄꯤꯔꯤꯕꯅꯤꯅ
ꯑꯦꯛꯁꯦꯞꯀꯁꯨ ꯇꯧꯅꯤꯡꯗ꯭ꯔꯤꯌꯦ ꯍꯣꯏꯅꯦ ꯍꯣꯏꯅꯤ ꯍꯣꯏꯅꯤ ꯉꯝꯃꯨꯅꯤ
ꯑꯩ ꯆꯄꯦ ꯄꯤꯔ
ꯍꯅꯦ ꯄꯤꯗ꯭ꯔꯦ ꯍꯥꯏꯔꯁꯦꯅꯦ ꯑꯗꯨꯗꯤ ꯐꯥꯎꯅꯔꯔꯣꯏꯕ ꯑꯗꯨꯗꯤ ꯀꯅꯥꯃꯨꯛ ꯑꯣꯏꯔꯗꯧꯕ
ꯈꯪꯖꯔꯤ ꯌꯥꯝ ꯀꯣꯏꯒꯤ ꯅꯣꯏꯅꯤ ꯑꯌꯥꯝꯕ ꯀꯣꯏꯒ
ꯑꯁ ꯂꯨꯂꯁꯦ ꯇꯣꯛꯇ꯭ꯔꯤꯌꯦ
ꯇꯦ
ꯑꯁ ꯌꯥꯔꯦ ꯀꯩꯗꯧꯔꯒꯦ ꯅꯍꯥꯟꯅ ꯇꯣꯛꯈ꯭ꯔꯦ ꯀꯥꯎꯈ꯭ꯔꯦ ꯍꯥꯏꯔꯝꯕ ꯃꯤꯗꯨꯗ ꯅꯪꯅ ꯑꯃꯨꯛꯀ
ꯂꯩꯌꯦ ꯑꯃ ꯀꯣꯏꯒꯦ
ꯏꯁꯁ ꯅꯍꯥꯟ ꯀꯣꯏꯈ꯭ꯔꯕ ꯅꯠꯇ꯭ꯔꯣ
ꯀꯣꯏꯗꯤ ꯀꯣꯏꯗꯦ ꯀꯥꯏꯔꯤ ꯀꯣꯏꯔꯕꯅꯦ
ꯍꯔꯤꯇ
ꯑꯁ ꯑꯗꯨꯔꯤ ꯅꯍꯥꯟ ꯚꯣꯂꯤꯕꯣꯜ ꯁꯥꯟꯅꯕ ꯀꯥꯟꯗꯇꯤꯗꯣ ꯗꯨꯥꯟ ꯐꯕ ꯗꯨꯀꯥꯟ ꯐꯪꯕ ꯗꯨꯀꯥꯟꯗ ꯑꯩꯗꯣ ꯃꯣꯏꯒꯤ ꯗꯨꯀꯥꯟꯗ ꯂꯩꯕ ꯃꯣꯔꯣꯛꯇꯣ ꯄꯥꯒ ꯂꯩꯕ ꯑꯗꯨ ꯑꯗꯥꯏꯅ ꯑ ꯀꯔꯤ ꯑ ꯀꯔꯤ ꯀꯔꯤ ꯀꯔꯤ ꯕꯣꯔꯥꯗꯣ ꯍꯧꯔꯛ ꯂꯩꯦꯕ ꯍꯧꯔꯦꯕ ꯑꯗꯨ ꯕꯣꯔꯥꯗꯣ ꯈꯖꯤ ꯄꯤꯕ ꯄꯤꯕ ꯂꯣꯏꯔꯀꯥꯟꯗ ꯑ ꯑꯩꯅ ꯃꯣꯔꯣꯛꯇꯣ ꯄꯥꯏ ꯂꯩꯩꯕ ꯃꯈꯕꯗꯣ ꯑꯗꯨꯗꯣꯗ ꯀꯧꯔ ꯑꯗꯨ ꯑꯗꯨ ꯑꯗꯨ ꯑ ꯃꯣꯔꯣꯛꯇꯣꯖꯤꯌ ꯐꯩꯀꯣ ꯑꯗꯥꯏꯩꯅꯒ ꯔꯕ ꯑꯩꯅ ꯏꯀꯥꯏ ꯏ ꯍꯥꯏꯒ ꯇꯧꯔ ꯂꯩ ꯂꯩꯕ ꯃꯣꯏꯧ ꯇꯧꯔꯥꯟꯕ ꯂꯩꯔꯝꯃꯣ ꯋꯥꯅꯤꯗ
ꯐꯨꯠꯇꯠꯄ ꯌꯥꯗ꯭ꯔꯣꯁꯖ ꯑꯁ ꯀꯔꯤꯒꯤꯅꯣ ꯄꯨꯔꯛꯑꯣ ꯍꯥꯏꯔ ꯐꯨꯠꯇꯠꯄ ꯌꯥꯗ꯭ꯔꯣ
ꯑꯩ ꯆꯠꯂꯒꯦ ꯑꯩ ꯆꯠꯂꯒꯦ ꯇꯧꯔꯒ ꯆꯠꯈ꯭ꯔꯦ ꯀꯨꯏꯅ ꯂꯩꯅꯤꯡꯉꯥꯏ ꯀꯥꯏꯈ꯭ꯔꯕ
ꯌꯥꯝ ꯅꯨꯡꯁꯤꯅꯖꯕꯗꯣ ꯌꯥꯝ ꯑꯣꯏꯅꯖꯕꯗꯣ
ꯏꯖꯕꯗꯣ ꯃꯣꯏ ꯌꯨꯝꯗꯁꯨ ꯆꯥꯛ ꯆꯉꯏꯅ ꯃꯥ ꯂꯩꯁꯨ
ꯍꯣꯏꯗ ꯀꯣꯟꯅ ꯑꯗꯨꯝ ꯑꯣꯏꯔꯗꯣꯏꯗꯨꯕꯨ ꯅꯠꯇ꯭ꯔꯥ ꯑꯗꯨꯝ ꯍꯥꯏꯖꯤꯜꯂꯝꯃꯣ ꯅꯪꯅ ꯅꯪꯅ ꯀꯣꯏꯅꯤꯡꯉ ꯅꯨꯄꯤ ꯀꯣꯏꯌꯣ ꯂꯧꯕꯗꯤ ꯑꯩꯅ ꯅꯪ ꯂꯧꯔ ꯑꯗꯨꯏꯅꯦ ꯍꯥꯏꯖꯤꯜꯂꯒ ꯑꯗꯨꯃꯥꯏꯅ ꯇꯧꯁꯜꯂꯣ ꯀꯔꯤꯅꯣ
ꯪ ꯅꯠꯇꯦ ꯅꯗꯤꯦ ꯐꯖꯕ ꯐꯪꯗꯕ ꯑꯩ
ꯅꯠꯇꯦ ꯅꯪꯁꯦ ꯃꯃꯥꯟꯅꯕꯁꯨ ꯑꯃꯨꯛ ꯄꯥꯝꯕꯒꯨꯝ ꯃꯃꯥꯟꯅꯕ ꯂꯣꯏꯔꯒ ꯑꯃꯨꯛ ꯃꯃꯥꯟꯅꯕ ꯑꯃꯁꯤꯗ ꯄꯥꯝꯕꯒꯨꯝ ꯇꯧꯔꯤꯌꯦ ꯅꯪ
ꯀꯅꯥ ꯃꯃꯥꯟꯅꯕ ꯗꯤ ꯀꯅꯥ
ꯁꯤ ꯏꯅꯥꯎꯅꯨꯄꯤꯒꯤ ꯃꯌꯥꯝꯕꯗꯨꯗꯤ ꯅꯪ ꯍꯥꯟꯅ ꯑꯉꯥꯡ ꯑꯣꯏꯔꯤꯉꯩꯗ ꯌꯥꯝ ꯄꯥꯝꯂꯝꯝꯕ ꯅꯠꯇ꯭ꯔꯥ
ꯌꯥꯔꯦ ꯌꯥꯔꯦ ꯌꯥꯔꯦ ꯌꯥꯔꯦ
ꯁꯨꯡꯉꯥꯏ ꯌꯥꯔꯣꯏ
ꯂꯩ ꯌꯥꯔ
ꯑꯗꯨꯨꯅꯦ ꯖꯥ ꯖꯥꯠ ꯌꯥꯝ ꯂꯩꯔꯛꯀꯅꯤ ꯅꯪ
ꯑꯩ ꯋꯥꯔꯤ ꯖꯂ ꯂꯩꯅꯦ ꯇꯨꯃꯦ ꯂꯩꯌꯦ
ꯎꯝ ꯑꯗꯨ ꯅꯠꯇꯦ ꯃꯣꯏꯁꯨ ꯇꯤꯟꯅꯔꯤꯕꯅꯤ ꯄꯨꯔꯥ ꯕꯦꯁ ꯐ꯭ꯔꯦꯟꯅꯦ ꯅꯪꯁꯨ ꯈꯜꯂꯣꯅꯦ ꯅꯪꯒꯤꯁꯤꯗꯤ ꯃꯌꯥꯝ ꯁꯦ ꯐꯪꯍꯧꯗ꯭ꯔꯁꯨ ꯃꯃꯥꯟꯅꯕꯁꯤ ꯑꯣꯏꯅ ꯄꯨꯂꯞ ꯌꯦꯡꯅꯉꯥꯏꯒꯤ ꯁꯤꯅꯦꯕ
ꯀꯥꯏꯥꯏꯒꯣ ꯌꯥꯔꯦ ꯇꯨꯃꯤꯣ
ꯅ ꯆꯤꯁꯤꯕ ꯁꯤꯕ
ꯑꯗ ꯂꯥꯛꯏꯔꯤꯌꯦꯦ ꯑꯩꯅ ꯍꯥꯏ ꯁ꯭ꯀꯨꯜ ꯀꯥꯕ ꯉꯥꯟꯗꯀꯣ
ꯑ
꯭ ꯀꯨꯟ ꯀꯥꯟꯗ ꯑꯩ ꯑꯩꯅ ꯑꯗꯨ ꯄꯥ ꯑꯌꯥꯝꯕꯗꯣ ꯐꯪꯕ꯭ꯔ ꯄꯥꯝꯅꯔꯒ ꯃꯥꯒꯤ ꯑ ꯃꯌꯣꯟ ꯅꯨ ꯄꯔꯈꯕ ꯃꯥꯒ ꯑꯗꯨꯝ ꯆꯠꯃꯤꯟꯅꯕꯗꯣ
ꯑꯩꯗꯤꯦ ꯑ ꯑꯥ ꯈꯪꯉꯦ ꯈꯪꯉꯦ ꯈꯪꯉꯦ
ꯑꯗꯣ ꯑꯗꯨꯅ ꯃꯣꯏꯅꯤꯗ ꯂꯥꯛꯄꯈ ꯇꯨꯡꯗ ꯂꯥꯛꯄ ꯂꯄꯅ ꯍꯥꯏ ꯑꯁ ꯑꯩ ꯍꯔꯥꯎꯕꯁꯨ ꯁꯥꯎꯅꯤꯡꯕꯧ ꯑꯩꯒꯤ ꯅꯛ ꯂꯥꯛꯏꯁ ꯂꯥꯁꯅꯤ ꯂ ꯇꯨꯊ ꯑꯃꯒꯔ ꯅꯝꯝꯕ ꯋꯥꯅꯤꯅꯦ
ꯑꯣ ꯍꯣꯞꯁꯦ ꯍꯣꯞꯁꯦ ꯄꯨꯔꯥ ꯗꯂꯥꯟ ꯗꯔ ꯀꯥꯔꯒ ꯍꯦꯛꯇ ꯀꯝꯔꯛꯄꯒꯤ ꯐꯤꯕꯝꯅꯦꯕ ꯎꯝ ꯁꯤꯕꯋꯥꯅꯤꯅꯤ
ꯪ ꯉꯔꯥꯡꯒꯂꯤꯕꯣꯁ ꯅꯅꯥꯕ ꯆꯠꯂꯒ ꯀꯣ ꯂꯣꯏꯔꯦ ꯂꯣꯏꯔꯦ ꯈ꯭ꯋꯥꯡꯒꯁꯦ ꯇꯨꯝꯕ ꯌꯥꯗꯦ
ꯑꯕꯨ ꯂꯨꯕꯣꯕꯨ ꯁꯅꯕ ꯁꯥꯟꯅꯔꯤꯕ꯭ꯔꯣ
ꯗꯤ ꯉꯔꯥꯡꯒ ꯁꯝꯅꯁꯦ ꯍꯥꯏꯕ ꯅꯍꯥꯟꯗꯣ ꯅꯍꯥꯟꯅꯦ ꯍ ꯅꯍꯥꯟꯅꯦ ꯑꯣ ꯇꯨꯝꯕ ꯌꯥꯗꯕꯗꯨꯣ ꯂꯣꯏꯔꯦ
ꯑꯁ ꯅꯣꯡꯕꯨ ꯅꯨꯡꯁꯤꯌꯦꯦ ꯅꯍꯥꯟ ꯅꯪ ꯌꯥꯎꯕ ꯐꯪꯗꯕꯒꯤ ꯉꯝꯗꯕꯅꯦꯍꯦ
ꯎꯝ ꯌꯥꯝ ꯑꯣ ꯂꯣꯏꯔꯦ ꯀꯔꯤꯒ ꯅꯅꯥꯕ꯭ꯔ ꯈꯪꯗ
ꯑꯗꯨꯅꯦ ꯑꯗꯨ ꯅꯨꯃꯤꯠꯇ ꯏꯆꯦ ꯑꯃꯗꯨꯁꯨ ꯌꯥꯎꯗ꯭ꯔꯦ
ꯎꯝ ꯀꯅꯥꯁꯨ ꯌꯥꯎꯗ꯭꯭ꯔꯕꯣ
ꯍꯣꯏ ꯏꯆꯦꯗꯨꯁꯨ ꯌꯥꯎꯗ꯭ꯔꯦ ꯑꯥ
ꯇꯤꯟꯗꯣ ꯁꯨꯔꯗꯤ ꯅꯨꯡꯉꯥꯏꯗꯧꯕ
ꯑꯗꯨ ꯃꯥꯁꯨ ꯌꯥꯎꯗ꯭ꯔꯦ ꯃꯥꯁꯨ ꯃꯤ ꯇꯤꯡ ꯆꯠꯀꯅꯤ ꯍꯥꯏꯔꯒ ꯆꯠꯈ꯭ꯔꯦ ꯅꯪꯁꯨ ꯈ꯭ꯋꯥꯡ ꯇꯦꯛꯂꯦ ꯍꯥꯏꯔꯒ ꯆꯠꯇ꯭ꯔꯦ
ꯃꯤꯅꯦ ꯑꯩꯕꯨ ꯅꯪꯅ ꯀꯔꯤ ꯌꯥꯎꯗꯕ꯭ꯔꯥ ꯍꯪꯕꯅꯤ
ꯍꯥꯏꯕꯁ ꯁꯥꯔꯦ ꯅꯪꯁꯨ ꯈꯔꯗꯤ ꯌꯥꯎꯒꯗꯤ ꯍꯥꯏꯕꯅꯤ ꯑꯗꯨꯕꯨ ꯅ ꯈ꯭ꯋꯥꯡ ꯌꯥꯗꯕꯒꯤ ꯎꯄꯥꯏ ꯂꯩꯇꯦ ꯑꯗꯨꯗ ꯑꯃꯨ ꯑꯩꯈꯣꯏ ꯌꯥꯎꯕ ꯁꯥꯔꯒ ꯇꯦꯛꯈ꯭ꯔꯕ ꯁꯥꯕ ꯑꯁ ꯑꯩꯗꯤ ꯉꯝꯔꯣꯏ
ꯑꯩꯁꯨ ꯍꯣꯁꯄꯤꯇꯥꯥꯏ ꯇꯧꯔꯛꯅꯤ ꯑꯗꯨꯗ
ꯑꯗꯨꯅꯤ
ꯏꯍꯕ꯭ꯔꯥ ꯍꯥꯏꯕ ꯍꯕꯣ
ꯎꯝ
ꯈꯪꯗ꯭ꯔꯦꯗ
ꯑꯗꯨꯗꯨꯃꯅꯥ ꯀꯅꯥ ꯀꯅꯥ ꯑꯁ ꯇꯅꯤ ꯗ ꯀꯅꯥ ꯀꯝꯅ ꯁꯥꯟꯅꯕ꯭ꯔꯣ ꯉꯔꯥꯡꯗꯤ
ꯃꯤ ꯌꯥꯝꯗꯦꯗ ꯉꯔꯥꯡ ꯑꯗꯨ ꯂꯩꯃꯤꯟꯅꯕ ꯆꯤ ꯑꯃꯗ ꯈꯪꯕ꯭ꯔꯥ ꯑꯗꯨꯒ ꯃꯥꯡꯗꯕꯀꯣ ꯑꯗꯨꯅ ꯂꯧꯕ ꯉꯝꯗ꯭ꯔꯕ ꯂꯧꯕ ꯉꯝꯗ꯭ꯔꯦ ꯀꯥꯏꯅ ꯁꯥꯎꯋꯦ ꯍꯍꯍ ꯌꯦ ꯎ ꯃꯑꯣꯡꯗꯣ ꯋꯥꯔꯤꯗꯣ ꯅꯨꯉꯥꯢꯍꯟꯕꯅꯤꯗ
ꯍꯣꯢꯅꯦ